ꯀꯥꯏꯌꯦ
ꯇꯥꯎꯅ ꯅꯪꯒꯦ
ꯍ ꯑꯩꯔꯣ ꯑꯩ ꯍꯧꯖꯤꯛ ꯁꯤꯡꯖꯨ ꯁꯤꯡꯖꯨ ꯇꯧꯅꯤꯉꯥꯢ ꯀꯟꯅꯥ ꯁꯦꯝꯃꯒ ꯂꯩꯅꯤ
ꯑꯦ ꯑꯩꯒꯤꯁꯨ ꯄꯤꯌꯣ ꯅꯣꯏ ꯁꯦꯝꯕꯗꯣ ꯁꯦꯝꯕ ꯂꯣꯏꯔꯗꯤ ꯑꯩꯒꯤꯁꯨ ꯈꯤꯇꯪ ꯄꯤꯌꯣ ꯑꯩ ꯇꯦꯡꯀꯣꯛ ꯇꯦꯡꯀꯣꯠ ꯄꯨꯔꯛꯀꯦ ꯁꯦꯡꯕꯅꯦ ꯁꯦꯡꯕ
ꯄꯨꯔꯥ ꯑꯣ ꯄꯤꯕꯤꯒꯦ ꯄꯤꯕꯤꯒꯦ ꯏꯟꯖꯥꯡ ꯍꯥꯎꯇꯕꯅꯤꯅ ꯍꯣꯏꯅꯦ ꯍꯤꯟꯖꯥꯡ ꯍꯇꯕꯅꯤꯅꯀꯣ ꯎꯄꯥꯏ ꯂꯩꯇꯦꯕ
ꯍꯣꯏ ꯁꯦꯝꯃꯤꯗꯤ ꯎꯝ ꯌꯦꯡꯂꯒꯁꯦꯝꯕꯤꯌꯣ ꯍꯥꯏꯕꯗꯤ ꯑꯩꯈꯣꯏꯅꯤꯗꯣ ꯎꯝ ꯃꯔꯣꯛꯁꯨ ꯂꯩꯇ꯭ꯔꯦꯕ ꯆꯥꯅꯤꯡꯉꯥꯏꯒꯤꯁꯨ ꯂꯩꯇ꯭ꯔꯦꯕ ꯑꯗꯨ ꯑꯣꯏꯕꯒꯤ ꯈꯤꯇꯪ ꯂꯥꯎꯖꯒꯦ
ꯂꯩꯇꯕꯒꯤ ꯀꯔꯤꯁꯨ ꯂꯩꯇꯕꯒꯤ ꯍꯥꯏꯕ꯭ꯔꯥ
ꯎꯝ
ꯎ
ꯃꯔꯣꯛꯐꯥꯎꯁꯨ ꯂꯩꯇ꯭ꯔꯦ ꯍꯥꯏꯗꯤ ꯅꯪꯕꯨ ꯈꯪꯅꯒꯗ ꯂꯩ ꯄꯗ ꯑ ꯅꯨꯡꯁꯤꯕꯤ ꯑꯣ ꯅꯪꯅ ꯅꯨꯡꯁꯤ ꯅꯠꯇ꯭ꯔꯗꯤ ꯀꯅꯥꯅ ꯅꯨꯡꯁꯤꯗꯣꯏꯅꯣ
ꯑꯗꯨꯅꯦꯕ ꯑꯗꯨꯒꯤꯅꯦ ꯑꯩꯁꯨ ꯅꯨꯡꯁꯤꯌꯦ ꯍꯥꯏꯕꯗꯣ
ꯍꯣꯏ ꯁꯤ ꯑꯩꯒꯤꯁꯨ ꯁꯃꯅꯦꯜꯁꯤꯡꯁꯨ ꯈꯤꯇꯪ ꯄꯤꯌꯨꯀꯣ ꯑꯗꯨꯒ ꯏꯅꯥꯎ ꯍꯦꯛꯅꯥꯎ ꯍꯦꯛꯅꯥꯎ ꯍꯥꯏꯕ꯭ꯔꯥ ꯃꯦꯡꯒꯣꯗꯣ
ꯍꯣꯏ ꯍꯣꯏ ꯍꯩꯅꯧ ꯍꯩꯅꯧ
ꯎꯝ
ꯑ ꯍꯣꯏ ꯍꯣꯏ
ꯆꯥꯃꯤꯟꯅꯁꯦꯕ ꯏꯃꯥꯟꯅꯕꯤꯅ ꯏꯃꯥꯟꯅꯕꯤꯅ ꯄꯤꯔꯛꯄ
ꯑꯣ ꯅꯨꯡꯉꯥꯏꯔꯦ ꯅꯪꯒꯤꯗꯤ
ꯃꯥꯅ ꯑꯅꯤ ꯍꯥꯞꯇ ꯂꯥꯛꯑꯣ ꯍꯥꯏꯕ ꯑꯩꯅ
ꯑꯥ
ꯑꯩ ꯊꯥꯟꯗ ꯅꯠꯇꯦ ꯆꯥꯒꯗꯕꯁꯦ ꯏꯃꯥꯟꯅꯕꯤꯒ ꯆꯥꯗꯣꯏꯅꯦ ꯅꯣꯏꯒ ꯆꯥꯗꯣꯏꯅꯦ ꯍꯥꯏꯔꯒ ꯑꯗꯨ ꯑꯣꯏꯔꯗꯤ ꯑꯍꯨꯝ ꯂꯧꯔꯣꯅꯑ ꯑꯍꯨꯝ ꯂꯧꯅꯦꯕ
ꯎꯝ ꯎꯝ
ꯑꯩ ꯆꯥꯃꯤꯟꯅꯗ꯭ꯔꯗꯤ ꯆꯠꯃꯤꯟꯅꯗ꯭ꯔꯗꯤ ꯃꯥꯗꯣ ꯇꯧꯔꯛꯀꯅꯤꯕ
ꯍꯣꯏ ꯍꯣꯏ ꯃꯥꯅꯦ ꯃꯥꯅꯦ
ꯑꯗꯨ ꯑꯣꯏꯕꯒꯤ ꯅꯦꯗꯥ
ꯅꯣꯏꯔꯣꯝꯗꯤ ꯅꯣꯡ ꯆꯨꯗꯕ꯭ꯔꯥ
ꯑ ꯅꯣꯡ ꯍꯧꯖꯤꯛꯇꯤ ꯅꯣꯡ ꯆꯨꯗꯦ ꯅꯉꯣꯟꯅ ꯆꯨ ꯅꯣꯏꯗꯗꯤ ꯆꯨꯕ꯭ꯔꯥ
ꯆꯨꯅꯤꯉꯥꯏ ꯇꯧꯋꯦ
ꯑꯩꯗꯤ ꯅꯣꯡ ꯆꯨꯕꯗꯣ ꯄꯥꯝꯃꯦ ꯍꯥꯢꯕꯗꯤ ꯏꯪꯕꯅꯤꯅꯀꯣ
ꯍꯣꯏ ꯍꯣꯏ ꯇꯨꯝꯃꯁꯨ ꯅꯨꯡꯉꯥꯏꯕꯅꯤꯗ ꯇꯨꯝꯕ ꯃꯇꯝꯅꯤ ꯅꯣꯡ ꯆꯨꯕꯗꯤ
ꯑꯗꯨꯅꯦ ꯂꯥꯏ ꯃꯣꯠꯇ꯭ꯔꯗꯤ ꯅꯨꯡꯉꯥꯏꯇꯦ ꯇꯥꯜꯂꯦ
ꯍꯣꯏ ꯎꯝ ꯅꯪꯕꯨꯗꯤ ꯅꯨꯡꯉꯥꯏꯇꯦ ꯑꯗꯨ ꯑꯣꯏꯔꯁꯨ ꯅꯣꯡ ꯆꯨꯕꯗꯤ ꯅꯨꯡꯉꯥꯏꯕ ꯇꯨꯝꯕꯁꯦ
ꯎꯪ
ꯅꯪꯗꯤ ꯀꯩ ꯇꯧꯗꯣꯢꯅꯣ
ꯍꯌꯦꯡ ꯈꯪꯗꯦ ꯑꯩꯈꯣꯏꯗꯣ ꯁꯨꯇꯤ ꯄꯤꯕ꯭ꯔꯥ ꯄꯤꯗꯕ꯭ꯔꯥꯁꯨ ꯈꯪꯗꯦꯕ
ꯑꯣ ꯀ꯭ꯔꯤꯁꯨꯇꯤꯅꯣ
ꯑꯣ ꯑꯣ ꯑꯣ ꯑꯩꯈꯣꯏꯗꯤ ꯁꯨꯇꯤ ꯄꯤꯌꯦ
ꯑꯁꯦꯡꯕ ꯄꯤꯕ꯭ꯔꯣ
ꯍꯣꯏ ꯄꯤꯌꯦ
ꯑꯦ ꯍꯥꯏꯔꯒ ꯍꯧꯒꯠꯄ ꯀꯥꯟꯗ ꯀ꯭ꯂꯥꯁ ꯀꯨꯝꯃꯣ ꯍꯥꯏꯔꯗꯤ ꯅꯣꯏ ꯆꯥꯏ ꯆꯥꯔꯅꯤ
ꯍꯥꯏꯕꯗꯤꯖ ꯑꯣꯖꯥ ꯅꯈꯣꯏꯗꯤ ꯄꯤꯌꯦꯅ ꯈꯗꯦ ꯍꯥꯏꯗꯦ ꯑꯗꯨ ꯑꯣꯏꯔꯁꯨ ꯃꯤ ꯃꯌꯥꯝꯅ ꯍꯥꯏꯔꯥꯏꯑꯦꯕ ꯄꯤꯌꯦꯅꯀꯣ
ꯑꯣ ꯑꯗꯨꯗꯤ ꯄꯤꯔꯝꯃꯅꯤ ꯑꯗꯣ ꯑꯩꯗꯣ ꯏ ꯄꯨꯔꯛꯑꯣ ꯍꯥꯏꯕꯗꯣ ꯑꯩ ꯀꯥꯎꯈ꯭ꯔꯦꯕ ꯀꯥꯎꯕꯒꯤ ꯑꯩ ꯏꯃꯥꯟꯅꯕꯤ ꯑꯩ ꯎꯝ ꯑꯩ ꯀꯣꯜ ꯇꯧꯒꯦ
ꯍꯣꯏ ꯀꯣꯜ ꯇꯧꯔꯒ ꯑꯃꯨꯛ ꯍꯥꯏꯔꯛꯑꯗꯤ ꯌꯥꯏꯗꯅ
ꯎꯝ
ꯃꯥ ꯉꯁꯤ ꯄꯨꯔꯛꯇꯣꯏ ꯅꯠꯇꯦ ꯍꯌꯦꯡ ꯄꯨꯔꯛꯇꯣꯏ ꯅꯠꯇ꯭ꯔꯥ
ꯍꯌꯦꯡ ꯑꯣꯏꯅ ꯄꯨꯔꯛꯅꯤꯃꯥ
ꯑꯣ ꯑꯣꯥ
ꯑꯗꯣ ꯅꯪꯗꯤ ꯂꯥꯎꯗꯣꯏꯔꯥ
ꯄꯨꯔꯥꯒꯗꯤ ꯂꯧꯅꯤꯡꯉꯦ ꯑꯩꯁꯨ
ꯑꯣ ꯅꯣꯏꯒꯤ ꯅꯣꯏꯒꯤ ꯃꯤ ꯑꯅꯤꯗꯤ ꯂꯧꯒꯅꯤ ꯍꯥꯏꯌꯦ ꯑꯃ ꯑꯃ ꯂꯧꯎꯅꯤ ꯍꯥꯏꯌꯦ
ꯑꯣ ꯑꯗꯨꯅꯦ ꯃꯤ ꯑꯍꯨꯝ ꯑꯗꯨꯗꯤ ꯃꯤ ꯑꯍꯨꯝ ꯀꯣ ꯑꯈꯣꯏ ꯔꯨꯝꯅ ꯅꯈꯣꯏꯒꯤꯗꯤ
ꯑꯦ ꯑꯩꯈꯣꯏꯗꯤ ꯏꯃꯥꯟꯅꯕꯤ ꯑꯅꯤ ꯏꯃꯥꯟꯅꯕꯤ ꯑꯩꯈꯣꯏꯅꯤꯗꯣ ꯑꯗꯨꯗꯤ ꯑꯅꯤ ꯑꯅꯤ ꯑꯣꯏꯅ ꯂꯧꯒꯦꯅ ꯈꯟꯕ
ꯑꯁ ꯆꯥꯕ ꯉꯝꯗꯔꯅꯦ ꯆꯥꯕ ꯉꯝꯗꯔꯅꯦ ꯑꯥꯏꯁ ꯃꯤꯗꯤ ꯅꯥ ꯍꯣꯏ ꯍꯣꯏ
ꯄꯨꯔꯛꯑꯣ ꯍꯥꯏꯒꯅꯦꯕ ꯑꯃꯗꯤ
ꯍꯣꯏ ꯍꯣꯏ ꯆꯥꯛ ꯆꯥꯅꯤꯡ ꯍꯣꯏ ꯍꯣꯏ ꯉꯟꯇꯥꯅ ꯄꯨꯔꯛꯑꯗꯤ ꯑꯃꯨꯛ ꯁꯤ ꯆꯥꯔꯦ ꯑꯃꯨꯛ ꯆꯛꯆꯥ ꯑ ꯆꯛ ꯆꯥꯗꯤ ꯆꯛꯄꯨꯗꯤ ꯆꯥꯅꯤꯡꯉꯥꯔꯣꯏꯕ ꯁꯤ ꯆꯥꯔꯅꯤ
ꯑꯗꯨꯅꯦ ꯑꯗꯨ ꯑꯣꯏꯕꯒꯤ ꯄꯨꯔꯛꯑꯣꯅ ꯍꯩꯒꯦꯅ ꯇꯧꯕ
ꯑꯣ ꯅꯨꯡꯉꯥꯏꯌꯦ ꯑ ꯌꯥꯏ
ꯉꯍꯥꯟ ꯉꯍꯥꯟ ꯆꯥꯕꯗꯣ ꯌꯥꯝ ꯍꯥꯎꯋꯦꯕ
ꯎꯝ ꯑꯗꯨ ꯃꯈꯣꯏꯅ ꯁꯦꯝꯕ꯭ꯔꯥ ꯅꯠꯇ꯭ꯔ ꯃꯈꯣꯏꯅ ꯁꯦꯝꯗꯣꯏꯔꯥ ꯅꯠꯇ꯭ꯔꯒꯅ
ꯍꯣꯏ ꯃꯈꯣꯏꯅ ꯁꯦꯝꯒꯗꯕ ꯃꯥꯜꯂꯦ
ꯑꯣ ꯑꯣ
ꯃꯥꯒꯤ ꯃꯅꯥꯗ ꯍꯥꯞꯄꯂꯒꯀꯣ ꯄꯤꯗꯣꯏꯅꯦ ꯐꯖꯅ ꯉꯥꯏꯍꯥꯟ ꯑꯩꯈꯣꯏꯗꯤ ꯆꯥꯕ ꯀꯥꯟꯗꯗꯤ ꯑ ꯀꯔꯤꯔꯥ ꯕꯤꯟꯁꯀꯥ
ꯑꯃꯍꯛꯇꯅꯦ ꯑꯃ ꯑ ꯑꯅꯤ ꯈꯛꯇ ꯅꯠꯇ꯭ꯔꯥ ꯍꯥꯞꯄꯗꯣ ꯎꯝ ꯑꯗꯣ ꯃꯥꯅ ꯍꯥꯞ ꯃꯥꯅ ꯍꯥꯞꯄꯗꯤ ꯑꯁ ꯃꯤꯌꯥꯝꯅꯦ ꯍꯥꯞꯇꯣꯏꯁꯦ꯫ ꯀꯩꯉꯥꯎꯁꯨ ꯍꯥꯞꯀꯅꯤ ꯑꯗꯨꯒ ꯎꯝ ꯑꯗꯨꯒ ꯎꯝ ꯎꯁꯣꯏꯁꯨ ꯍꯥꯞ ꯀꯅꯦꯕ ꯎꯁꯣꯏꯒ ꯃꯇꯣꯔꯁꯨꯃꯥ ꯍꯥꯞꯀꯅꯦꯕ꯫
ꯑꯣ ꯑꯨꯇꯤ ꯅꯤꯡꯖꯪꯕꯗꯣ ꯑꯨꯇꯤꯒꯤ ꯇꯥꯏꯄꯇ ꯊꯣꯡꯕꯗꯣ ꯍꯥ꯫
ꯑꯣ ꯌꯥꯝ ꯍꯥꯎꯋꯦ꯫
ꯃꯊꯦꯜ ꯌꯥꯝꯅꯦ ꯌꯥꯝ ꯍꯥꯎꯕꯅꯦ
ꯑꯗꯨꯅꯦ ꯌꯥꯝ ꯍꯥꯎꯋꯦ
ꯑꯗꯨ ꯑꯣꯏꯔ
ꯌꯦꯟꯗꯨꯗꯤ ꯍꯥꯎꯋꯦ ꯍꯥꯏꯔꯁꯨ ꯀꯔꯤ ꯍꯥꯏꯁꯤꯔꯀꯣ
ꯎꯝ
ꯃꯊꯦꯜ ꯌꯥꯃꯜꯂꯁꯨ ꯍꯣꯏ ꯈꯔꯗꯤ ꯂꯩꯌꯦꯕ ꯍꯌꯦꯡ ꯁꯨꯇꯤ ꯂꯩꯕꯅꯤꯅ ꯅꯪ ꯀꯔꯤ ꯇꯧꯗꯣꯏꯅꯣ꯫
ꯍꯌꯦꯡꯗꯤ ꯑꯗꯨꯝ ꯗꯨꯝ꯫ ꯈꯪꯗꯦ ꯂꯥꯏꯔꯤꯛ ꯏꯕ ꯀꯥꯁꯤꯔꯥ ꯃꯊꯥꯛꯇ꯫
ꯑꯣ ꯍꯣꯏ ꯀꯥꯗꯣꯏꯅꯤ꯫
ꯅꯣꯏ ꯀꯥꯡ ꯉꯁꯤꯁꯨ ꯀꯥꯎꯗꯣꯏꯔ꯫
ꯎꯝ ꯉꯁꯤꯁꯨ ꯍꯌꯦꯡꯁꯨ ꯑ ꯔꯨꯀꯣ ꯑꯩꯈꯣꯏꯒꯤ ꯅꯣꯠ ꯏꯅꯤꯉꯥꯏ ꯃꯌꯥꯝ ꯂꯩꯕꯗꯣ ꯍꯌꯦꯡ ꯍꯌꯦꯡ ꯑꯃꯨꯛ ꯏ ꯏꯕ ꯂꯣꯏꯅꯤꯡꯉꯥꯏ ꯇꯧꯒꯦꯕ꯫
ꯑꯣ ꯑꯩꯁꯨ ꯑꯗꯨꯃꯥꯏꯅ ꯇꯧꯒꯦ꯫ ꯅꯠꯇ꯭ꯔꯗꯤ ꯑꯩꯈꯣꯏꯗꯣ ꯎꯄꯥꯏ ꯂꯩꯇꯦ ꯎꯄꯥꯏ ꯂꯩꯔꯥꯔꯣꯏ ꯈꯣꯏꯗꯣ꯫
ꯑꯗꯨꯅꯦ ꯑꯦꯖꯝꯁꯨ ꯅꯛꯁꯤꯟꯈ꯭ꯔꯦ꯫
ꯑꯗꯨꯅꯦ ꯑꯩꯗꯤ ꯑꯦ ꯅꯪꯗꯩ ꯑꯦꯁꯥꯏꯟꯃꯦꯟꯁꯨ ꯏꯕ ꯂꯩꯈ꯭ꯔꯦ ꯍꯥꯏꯕ ꯅꯠꯇ꯭ꯔꯣ꯫
ꯑꯁꯥꯏꯟꯃꯦꯟꯕꯨꯗꯤ ꯍꯣꯏ ꯂꯣꯏꯕꯨꯗꯤ ꯂꯣꯏꯔꯝꯃꯦ ꯑꯗꯨ ꯑꯣꯏꯔꯁꯨ ꯍꯨꯖꯤꯛ ꯎꯝ ꯄꯔꯦꯖꯦꯟꯇꯦꯁꯟ ꯀꯦꯁ ꯁ꯭ꯇꯗꯤꯗꯣ ꯋꯥꯠꯂꯤ
ꯑ ꯑꯗꯨ ꯈꯤꯇ ꯅꯣꯏꯗꯤ ꯅꯥꯎꯗꯤ ꯌꯥꯔꯦ ꯀꯣꯟꯅ ꯏꯔꯁꯨ꯫ ꯑꯩꯗꯤ ꯑꯦꯁꯥꯏꯃꯦꯟ ꯁꯨ ꯏꯒꯅꯤ ꯗ꯭ꯔꯛꯁ ꯕꯨꯛꯁꯁꯨ ꯏꯒꯅꯤ ꯑꯗꯨꯒ ꯔꯦꯀꯣꯔꯠ ꯕꯨꯛꯁꯁꯨ ꯏꯒꯅꯤ ꯑꯥꯏ
ꯗ꯭ꯔꯛꯁꯁꯨ ꯏꯕ ꯂꯣꯏꯗ꯭ꯔꯤꯕ ꯅꯪ꯫
ꯍꯣꯏ ꯑꯅꯤ ꯈꯛꯇꯅꯤ ꯏꯕ ꯂꯣꯏꯕ ꯄꯤꯁꯨ ꯄꯤ
ꯏꯁ ꯃꯔꯝ ꯃꯔꯝ ꯃꯣꯛꯌꯦꯍꯦ ꯃꯤꯗꯤ
ꯍꯣꯏ꯫ ꯑꯩ ꯑꯗꯨꯝ ꯑ ꯂꯣꯏꯅ ꯂꯣꯏꯅꯃꯛ ꯂꯣꯏꯕ ꯀꯥꯟꯗ ꯑꯩꯗꯤ ꯄꯤꯒꯦꯅ ꯇꯧꯕ꯫
ꯑꯣ ꯍꯣꯢ ꯍꯣꯏ ꯍꯣꯏ ꯑꯗꯨꯃꯥꯏꯅ ꯇꯧꯁꯨ ꯐꯥꯕꯅꯤꯅꯦ꯫
ꯍꯣꯏ ꯑꯗꯨꯃꯥꯏꯅ ꯇꯧꯒꯦꯅ ꯈꯟꯕꯅꯦ
ꯍꯥꯏꯕꯗꯤ ꯄꯨꯂꯄꯤ ꯄꯤꯃꯤꯟꯅꯕꯗꯣ
ꯑꯣ
ꯎꯝ
ꯁꯤꯖꯤꯟꯅꯔꯕꯣ ꯅꯪ ꯀꯥꯏ ꯂꯩꯒꯦ꯫
ꯑ
ꯅꯣꯏ ꯅꯣꯏꯗꯤ ꯁꯟꯗꯦꯗ ꯑꯥꯎꯇꯤꯡ ꯊꯣꯛꯅꯤꯡꯕ꯭ꯔ꯫
ꯁꯟꯗꯦ ꯁꯟꯗꯦ ꯑꯨꯝꯍꯨ ꯁꯟꯗꯦꯒꯤꯗꯤ ꯊꯣꯛꯑꯣꯏ
ꯑꯣ ꯀꯔꯝ ꯀꯥꯟꯗ ꯊꯣꯛꯇꯣꯏꯅꯣ ꯑꯗꯨꯗꯤ꯫
ꯈꯪꯗꯦ ꯀꯅꯥꯅ ꯆꯠꯇꯣꯏꯅꯣ꯫ ꯈꯔꯗꯤ ꯆꯠꯅꯤꯡꯉꯥꯏ ꯃꯤ ꯂꯩꯕ ꯃꯥꯜꯂꯦ ꯑꯗꯨ ꯀꯅꯥꯅꯣ ꯈꯪꯗꯦ
ꯑꯣ ꯑꯁ ꯆꯠꯄꯁꯨ ꯆꯠꯅꯤꯡꯕ ꯈꯪꯗꯦ ꯑꯦꯄ꯭ꯂꯤꯀꯦꯁꯟ ꯑꯩ ꯑꯩꯕꯨ ꯂꯧꯑꯣ ꯍꯥꯏꯌꯦ ꯑꯗꯣ ꯂꯧꯕꯁꯨ ꯇꯟꯕ ꯂꯧꯑꯣ ꯍꯥꯏꯗꯤ ꯂꯥꯏꯔꯤꯛ ꯀꯨꯝꯕ ꯄꯥꯎ ꯍꯥꯏꯒꯗ꯭ꯔꯥꯅ ꯈꯟꯕ
ꯗꯥꯎ ꯌꯥꯗꯕꯒꯤ ꯑꯣꯏꯔꯝꯅꯤ ꯃꯦꯝꯗꯤ ꯃꯦꯝ ꯃꯦꯝꯗꯨꯗꯤ ꯇꯣꯏꯅꯗꯤ ꯍꯥꯏꯔꯣꯌꯦ ꯃꯥꯗꯤ ꯍꯥꯏꯕꯗꯤ ꯁꯟꯗꯦꯅꯤꯅ ꯍꯣꯏ ꯑꯣꯖꯕꯨꯗꯤ ꯍꯥꯏꯔꯝꯗꯣꯏ ꯍꯥꯏꯕꯨꯗꯤ ꯍꯥꯏꯔꯝꯗꯣꯏꯅꯦꯕ꯫ ꯑꯗꯨ ꯃꯤꯅ ꯍꯥꯏꯕꯗꯤ ꯄꯣꯠ ꯆꯩꯒꯨꯝꯕ꯫ ꯀꯩꯅꯣꯝꯃ ꯂꯩꯅꯤꯡꯉꯥꯏ ꯂꯩꯕꯒꯤꯅꯦꯅ ꯍꯥꯏꯗꯤ ꯀꯔꯤꯁꯨ ꯍꯥꯏꯔꯣꯏꯕ ꯃꯥꯁꯦ꯫
ꯎꯝ
ꯐꯥꯁꯦꯁꯁꯨ ꯑꯗꯨꯝ ꯆꯠꯄ ꯅꯠꯇ꯭ꯔ ꯉꯁꯤꯁꯨ ꯑꯗꯨꯝ ꯆꯠꯂꯦ꯫
ꯑꯣ ꯉꯁꯤꯁꯨ ꯆꯠꯄ ꯃꯣꯏ
ꯍꯣꯏ ꯐꯥꯁꯢ ꯈꯣꯏ ꯃꯤ ꯃꯌꯥꯝ ꯆꯠꯂꯦ
ꯑꯣ ꯑꯁ ꯑꯗꯨꯗꯤ ꯑꯩꯈꯣꯏꯁꯨ ꯆꯠꯄ ꯌꯥꯏꯅ ꯅꯃꯥꯟꯅꯕꯤꯗꯣ ꯆꯠꯁꯦꯅ ꯍꯥꯏꯌꯣ ꯈꯣꯡꯎꯞ ꯂꯩ ꯅꯤꯡꯉꯥꯏꯒꯤ ꯅꯠꯇ꯭ꯔꯗꯤ ꯄꯩꯁꯥꯗꯣ ꯃꯥ ꯑꯣ ꯑꯗꯨꯅꯦ ꯁꯟꯗꯦꯗꯗꯤ ꯑꯩꯈꯣꯏꯅ ꯑꯩꯈꯣꯏꯅ ꯎꯝ ꯑꯩꯈꯣꯏꯅꯤꯅ ꯂꯩꯒꯦꯅ ꯍꯥꯏꯕ ꯃꯐꯝꯗꯣ ꯃꯁꯤ ꯍꯌꯦꯡ ꯆꯠꯂꯗꯤ ꯌꯥꯒꯗ꯭ꯔ ꯌꯥꯗꯕꯅꯤꯀꯣ ꯍꯥꯏꯕꯗꯤ ꯁꯨꯇꯤ ꯁꯨ ꯀꯥꯡ ꯀꯥꯡꯗꯣ ꯅꯨꯃꯤꯠ ꯑꯃꯈꯛꯇ ꯅꯠꯇꯦꯕ
ꯍꯣꯏ ꯍꯣꯏ ꯑꯗꯨꯕꯨꯗꯤ ꯍꯣꯏ ꯑꯗꯨ ꯃꯤꯅ ꯇꯧꯕꯗꯣ ꯍꯥꯏꯕꯗꯤ ꯃꯤ ꯏꯃꯨꯡ ꯈꯣꯏꯂꯣꯢꯅꯃꯛ ꯅꯨꯃꯤꯠ ꯑꯃ ꯇꯧꯕ ꯅꯠꯇꯦꯕ ꯅꯨꯃꯤꯠ ꯑꯃ ꯃꯤ ꯃꯤꯒꯤ ꯌꯨꯝꯁꯨ ꯑꯃ ꯑꯃ ꯇꯧꯕꯅꯤꯅ ꯒꯣ ꯇꯧꯔꯝ ꯇꯧꯔꯝꯒꯅꯤꯔꯅ ꯈꯟꯕꯅꯤꯗ ꯑꯩꯅꯗꯤ
ꯎꯝ
ꯁꯇ꯭ꯔꯗꯦ ꯅꯨꯃꯤꯠꯇ ꯆꯠꯂꯨꯗꯅ ꯁꯇ꯭ꯔꯗꯦ ꯑꯥꯞꯇ꯭ꯔ ꯀ꯭ꯂꯥꯁ ꯂꯣꯏꯔꯒ
ꯑ ꯑꯗꯨꯝ ꯌꯦꯡꯉꯥꯁꯦ ꯑꯁ ꯌꯦꯡꯉꯣ ꯑꯩ ꯁꯟꯗꯦꯗꯁꯨ ꯊꯣꯛꯀꯦꯅ ꯍꯥꯏꯔ ꯍꯥꯏꯗꯤ ꯑꯦꯄ꯭ꯂꯤꯀꯦꯁꯥ ꯑꯃꯨꯛ ꯂꯧꯒꯅꯤ ꯑꯩ ꯑꯩꯗꯣ ꯌꯥꯝꯃꯟꯈ꯭ꯔꯦ ꯑꯗꯨ ꯑꯃꯈꯛꯇ ꯂꯧꯒꯅꯤꯅ ꯈꯟꯕ
ꯑ ꯑꯗꯨꯗꯤ ꯁꯟꯗꯦꯗꯤ ꯅꯉꯣꯟ ꯅꯕꯥꯟꯅꯤꯁꯨ ꯍꯪꯉꯣ
ꯊꯦꯡꯅ ꯂꯥꯎꯔꯁꯨ ꯀꯩꯁꯨ ꯀꯥꯏꯗꯦꯅ
ꯍꯣꯏ ꯍꯣꯏ ꯑꯗꯨꯒꯤ ꯑꯩꯅ ꯍꯥꯏꯕꯗꯤ ꯅꯪ ꯅꯕꯥꯅꯤꯒꯤꯁꯦ ꯑꯅꯥꯁꯛ ꯇꯔꯗꯦ ꯍꯥꯡꯕꯅꯤꯅ ꯁꯇꯔꯗꯦ ꯆꯠꯂꯣ ꯑꯩꯅ ꯍꯥꯏꯕꯗꯤ ꯍꯥꯏꯕꯅ ꯁꯇꯔꯗꯦ ꯆꯠꯂꯣ ꯑꯥ ꯑꯞꯇꯔ ꯀ꯭ꯂꯥꯁ ꯇꯣꯏꯔꯒ ꯅꯈꯣꯏꯗꯤ ꯑꯥ ꯑꯁꯤ ꯎꯡ ꯅꯈꯣꯏꯒꯤ ꯗꯥꯏꯔꯦꯛ ꯅꯈꯣꯏꯒꯤ ꯃꯐꯝꯗ ꯑꯗꯨꯝ ꯆꯠꯂꯣ ꯑꯗꯨꯒ ꯁꯌꯥ ꯁꯟꯗꯦ ꯑ ꯅꯠ ꯁꯟꯗꯦꯗꯤ ꯅꯈꯣꯏ ꯆꯠꯅꯤꯡꯉꯥꯏꯔꯁꯨ ꯍꯪꯗ꯭ꯔꯥ ꯁꯨ ꯎꯄꯥꯏ ꯂꯩꯇꯦ ꯅꯈꯣꯏꯅ ꯅꯪ ꯅꯤꯡꯉꯗ ꯁꯦꯇꯔꯗꯦ ꯆꯠꯂꯣ ꯍꯥꯏꯕꯅꯦꯕ ꯑꯩꯁꯨ ꯏꯃꯥꯟꯅꯕꯤꯗ ꯑꯗꯨ ꯈꯪꯗꯦ ꯃꯥꯗꯤꯅ ꯍꯥꯏꯔꯛꯄ
ꯑ ꯑꯩꯁꯨ ꯑꯗꯨꯗꯨꯃꯥꯏꯅꯗꯤ ꯈꯥꯟꯕꯗꯤ ꯈꯥꯟꯂꯦꯗ
ꯎꯝ ꯅꯠꯇ꯭ꯔꯗꯤ ꯅꯈꯣꯏ ꯆꯠꯅꯤꯡꯉꯥꯏ ꯃꯐꯝ ꯂꯩꯔꯔꯣꯏ ꯍꯥꯏꯕꯗꯤ ꯃꯇꯝ ꯂꯩꯔꯔꯣꯏ ꯍꯥꯏꯕ ꯅꯠꯇ꯭ꯔꯣ ꯁꯇ꯭ꯔꯗꯦ ꯑꯥꯎ ꯁꯟꯗꯦ ꯍꯥꯡꯗꯦ
ꯎꯝ ꯆꯨꯝꯕꯗꯤ ꯆꯨꯝꯃꯦ ꯑꯗꯣ ꯂꯥꯏꯔꯤꯛꯁꯨ ꯃꯣꯠꯈ꯭ꯔꯦ ꯑꯁ ꯂꯩꯔꯦ ꯏꯒꯦꯅ ꯍꯥꯏꯔꯗꯤꯀꯣ ꯑꯗꯨꯃꯥꯏꯅ ꯇꯧꯕꯅꯦꯕ
ꯑꯗꯨꯅꯦ ꯃꯤꯅ ꯗꯖꯨ ꯏꯅꯤꯡꯉꯥꯏ ꯃꯤꯅꯔꯦ ꯄꯥꯅꯤꯡꯉꯥꯏ ꯃꯤꯒꯤ ꯑ ꯍꯥꯏꯕꯗꯤ ꯌꯦꯡꯕ ꯃꯇꯝꯗ ꯃꯥꯏꯁꯨ ꯑꯗꯨꯝ ꯃꯣꯠꯄꯅꯤ ꯑꯁ ꯅꯍꯥꯟꯁꯨ ꯈꯪꯕ꯭ꯔꯥ ꯅꯍꯥꯟꯁꯨ ꯀꯣ ꯂꯩꯔꯛꯄꯒꯦꯅ ꯀꯥꯈꯠꯄ
ꯑꯥ
ꯑꯗꯨꯒ ꯂꯥꯏꯕꯦꯔꯤꯗ ꯂꯥꯏꯕ꯭ꯔꯦꯔꯤꯗ ꯀꯥꯈꯠꯂꯒ ꯉꯇꯪ ꯂꯩꯔꯛ ꯑꯌꯦ ꯗꯨꯒ ꯃꯥꯏ ꯃꯨꯠꯈ꯭ꯔꯦ ꯇꯨꯀꯥ ꯂꯥꯛꯀꯅꯤꯗ ꯉꯥꯏ ꯉꯥꯏ ꯔ ꯂꯥꯛꯇꯕꯗꯣ ꯑꯃꯨꯛ ꯀꯣꯝꯔꯛꯑꯦꯕ ꯑꯗꯨꯒ ꯔꯨꯝꯗ ꯐꯃꯨꯡꯗ ꯉꯥꯏ ꯉꯥꯏ ꯔ ꯂꯛ ꯇꯦ ꯑꯗꯨ ꯑꯃ ꯃꯥꯏ ꯑꯃꯨꯛ ꯂꯥꯛꯑꯦ ꯑꯗꯨꯒ ꯑꯃꯨꯛ ꯇꯨꯝꯅꯤꯡꯕ ꯍꯧꯈ꯭ꯔꯦ ꯑꯗꯨꯝ ꯇꯨꯝꯈ꯭ꯔꯦ
ꯑꯣ
ꯑꯩꯒꯤꯗꯤ ꯕꯤꯇ꯭ꯔꯤꯁꯨ ꯂꯩꯇ꯭ꯔꯦ ꯍꯧꯖꯤꯛꯇꯤ
ꯍꯣꯏ ꯑꯗꯨꯅꯦ ꯐꯣꯟ ꯆꯥꯔꯖꯡ ꯇꯧꯗꯕꯒꯤꯀꯣ
ꯑꯗꯨꯒ ꯏꯔꯨꯁꯨ ꯏꯔꯨꯖꯗ꯭ꯔꯤ ꯑꯁ ꯌꯥꯝꯃꯦ ꯑꯩꯅ ꯇꯧꯒꯅꯦ ꯍꯥꯏꯕꯁꯦ ꯅꯣꯏ ꯄꯣꯡ ꯀꯌꯥꯗ ꯆꯥꯛ ꯆꯥꯗꯣꯏꯅꯣ
ꯑꯩꯈꯣꯏ ꯀꯨꯏꯔꯔꯣꯏ ꯁꯤ ꯁꯦꯝꯕꯗꯣꯏꯗꯤ ꯉꯁꯤꯗꯤ ꯉꯇꯥ ꯆꯥꯗꯣꯏꯅꯤ ꯑꯗꯨ ꯋꯥ ꯂꯩꯔꯛꯏꯅꯥꯏ ꯌꯥꯝꯃꯟꯕꯒꯤꯀꯣ
ꯗꯨꯅꯦ ꯅꯣꯏ ꯑꯅꯣꯏ ꯁꯤꯡꯖꯨ ꯁꯦꯝꯕ ꯂꯣꯏꯔꯗꯤ ꯀꯥꯎꯕꯤꯒꯅꯨꯀꯣ ꯑꯩ ꯅꯣꯏ ꯀꯥꯎꯔꯦꯗꯤ ꯑꯩ ꯉꯥꯏꯗꯣꯏꯅꯦ ꯑꯁꯦꯡꯕ ꯉꯥꯏꯗꯣꯏꯅꯦ ꯑꯁꯦꯡꯕ
ꯍꯣꯏ ꯀꯧꯕꯤꯔꯛꯀꯦ
ꯍꯣꯏ ꯄꯤꯕꯤꯌꯣ ꯅꯣꯏꯅ ꯃꯤꯃꯤ ꯂꯩꯇ꯭ꯔꯗꯤ ꯑꯩ ꯄꯨꯔꯛꯀꯦ
ꯍꯣꯏ ꯍꯣꯏ ꯑꯩ ꯀꯧꯕꯤꯔꯛꯀꯦ ꯍꯧꯖꯤꯛ ꯃꯥꯏ ꯃꯨꯠꯈꯕꯒꯤ ꯍꯧꯖꯤꯛ ꯐꯝꯂꯒ ꯂꯩꯌꯦ ꯁꯦꯝꯕꯂꯣꯏꯗꯕꯤꯗ
ꯅꯊꯟꯇꯔꯣ ꯍꯧꯖꯤꯛ ꯁꯦꯝꯕ
ꯍꯣꯏ ꯏꯃꯥꯟꯅꯕꯤ ꯏꯃꯥꯟꯅꯕꯤꯗꯨꯗꯤ ꯐꯣꯟ ꯀꯟꯅ ꯌꯦꯡꯍꯧꯔꯤ ꯃꯥꯕꯅꯤꯗꯤ
ꯃꯣꯏꯅꯤꯁꯨ ꯇꯧꯑꯣ ꯍꯥꯏꯌꯣ